ꯇꯥꯕ꯭ꯔꯣ꯫
ꯑꯥꯎ꯫
ꯇꯥꯏꯀꯣ꯫ ꯎꯝ ꯑꯩꯅꯁ ꯁꯣꯝꯗ ꯋꯥꯔꯤ꯫ ꯑꯩꯅ ꯁꯣꯝꯗ ꯋꯥꯔꯤ ꯀꯟꯅ ꯂꯤꯔꯤꯉꯩꯗ ꯊꯝꯈ꯭ꯔꯦ꯫
ꯑꯩꯁꯨꯅꯦ꯫
ꯍꯥꯥ꯫
ꯑꯩꯁꯨ ꯈꯪꯍꯧ
ꯃꯈꯣꯜꯁꯦꯡ ꯁꯤꯅꯦ꯫ ꯑꯣ꯫
ꯁꯦ ꯇꯥꯕ꯭ꯔꯣ ꯁꯦꯡꯗꯦ ꯍꯥꯏꯔꯣ꯫
ꯍꯣꯏ ꯍꯧꯖꯤꯛꯇꯤ ꯇꯥꯈ꯭ꯔꯦ ꯐ ꯍꯧꯖꯤꯛꯤ ꯁꯦꯡꯅ ꯇꯥꯈ꯭ꯔꯦ ꯍꯣꯏ꯫
ꯐꯔꯦ ꯐꯔꯦ
ꯃꯔꯛ ꯃꯔꯛꯇ ꯕꯂꯤꯆ ꯆꯠꯄ
ꯑꯣ ꯅꯦꯠꯋꯥꯛꯁꯦ ꯈꯔ ꯅꯨꯡꯉꯥꯏꯇꯕ ꯑꯣꯏꯔꯝꯅꯤ
ꯎꯝ ꯑꯩꯈꯣꯏꯒꯤꯅ ꯑꯩꯅ ꯋꯥꯏꯐꯥꯏ ꯁꯤꯖꯤꯟꯅꯕꯀꯣ ꯑꯗꯨꯒꯤꯅꯦ
ꯈꯪꯗꯦ ꯑꯩꯒꯤꯅꯔ ꯅꯪꯒꯤꯅꯔ ꯒ꯭ꯌꯥꯟ ꯇꯥꯗ꯭ꯔꯦ
ꯃꯤ ꯑꯇꯣꯞꯄꯗ ꯁꯨꯃꯥꯏꯅ ꯇꯧꯔꯝꯃꯣꯏꯅꯦ ꯑꯗꯣ ꯃꯣꯏꯒꯤ ꯅꯪꯒꯤ ꯐꯔꯤꯗꯣ ꯅꯪꯒꯤ ꯐꯠꯇ꯭ꯔꯗꯤ ꯁꯤꯅ ꯇꯧꯔꯝꯕꯒꯦ
ꯑꯁ ꯍꯧꯖꯤꯛ ꯅꯨꯡꯁꯤꯠ ꯂꯥꯛꯄ ꯃꯥꯂꯦ
ꯄꯥꯝꯕꯤ ꯃꯌꯥꯝ ꯂꯩ ꯑꯗꯨꯕꯨ ꯅꯨꯡꯁꯤꯠ ꯁꯨꯡ ꯂꯥꯛ ꯂꯥꯛꯇꯦ ꯅꯨꯡꯁꯤꯠ ꯁꯤꯠꯂꯛꯇꯦ
ꯎ ꯄꯥꯝꯕꯤ ꯊꯥꯗꯕꯒꯤꯔꯥ
ꯄꯥꯝꯕꯤꯗꯤ ꯃꯌꯥꯝ ꯂꯩꯌꯦ ꯑꯗꯨ ꯂꯦꯡꯗꯦ ꯃꯣꯏꯁꯦ ꯍꯧꯖꯤꯛ ꯂꯦꯡꯕ ꯃꯇꯝ ꯑꯣꯏꯗꯕꯒꯤ ꯁꯨꯡ ꯂꯦꯡ ꯂꯦꯡꯗ꯭ꯔꯔꯤ ꯌꯨꯡꯉꯒ ꯂꯩꯔꯦ
ꯎꯝ ꯑꯩꯈꯣꯏ ꯈꯨꯜꯒꯤ ꯑꯩꯈꯣꯏ ꯈꯨꯜ ꯀꯥꯔꯛꯄꯒꯤꯗꯣ ꯑꯩꯈꯣꯏ ꯈꯨꯟꯌꯥꯎ
ꯍꯨꯟ ꯀꯔꯛ
ꯑꯩꯈꯣꯏ ꯈꯨꯜꯒꯤ ꯕꯥꯎꯟꯗꯔꯤ ꯑꯩꯈꯣꯏ ꯈꯨꯜꯒꯤ ꯀꯥꯔꯛꯄ ꯕꯥꯎꯟꯗꯔꯤ ꯭ꯔꯤ ꯌꯥꯎꯔꯦ ꯍꯥꯏꯔꯗꯤꯒꯣ ꯅꯨꯡꯁꯤ ꯇ‌ꯣꯟ ꯇꯣꯂꯅꯤ ꯏꯪ ꯂꯧꯔꯣꯒꯣ ꯌꯥꯝ ꯏꯪꯉꯦꯕ ꯑꯩꯈꯣꯏ ꯈꯨꯟꯖꯦ
ꯑꯣ
ꯇꯥꯔꯤꯅꯦ
ꯑꯣ ꯑꯩꯈꯣꯏꯒꯤꯗꯤ ꯑꯩꯈꯣꯏ ꯒꯤꯗꯤ ꯑꯗꯨꯃꯥꯏꯅ ꯇꯧꯗꯦ ꯑꯩꯈꯣꯏꯒꯤꯁꯨ ꯑꯥ ꯃꯊꯛ ꯀꯥꯏꯔꯗꯤ ꯅꯨꯡꯁꯤꯠ ꯇꯣꯡꯉꯥꯜꯂꯦ ꯑꯗꯨꯃꯥꯏꯅ ꯍꯥꯏꯅꯕꯅꯦ ꯑꯍꯟꯁꯤꯡꯅ
ꯎꯝ ꯍꯣꯏꯗꯥ ꯑ‌ꯦ ꯆꯤꯡ ꯃꯊꯛ ꯀꯤꯗꯤꯀ‌ꯣ
ꯎꯝ ꯑꯁ ꯀꯅꯥꯗꯣ ꯃꯌꯥꯝ ꯇꯥꯏꯌꯦ ꯇꯥꯏꯌꯦ ꯌꯦꯟ ꯃꯌꯥꯝ ꯆꯠꯂꯒ ꯂꯩꯔꯤꯁꯦ ꯍꯥꯠꯇꯣꯛꯈ꯭ꯔꯁꯤ ꯊꯕꯛ ꯂꯩꯇꯦ ꯐꯝꯃꯒ ꯂꯩꯕꯅꯦꯅꯦ ꯅꯪꯅꯩ ꯍꯦ ꯅꯆꯤꯜꯂꯝ ꯒꯅꯤꯗꯥ ꯑꯩꯉꯣꯟꯗꯒꯤ ꯑꯩꯗꯤ ꯆꯨꯝꯅ ꯁꯨꯝ ꯐꯝꯃꯒ ꯂꯩꯅꯤ꯫
ꯍꯣꯏ ꯑꯩꯁꯨ ꯍꯧꯖꯤꯛꯇꯤ ꯊꯕꯛ ꯂꯩꯇꯦ ꯂꯣꯏꯁꯤꯟꯕ ꯌꯥꯕ ꯂꯣꯏꯁꯤꯜꯂꯦ꯫ ꯑꯗꯨꯒ ꯁꯨꯝ ꯒ꯭ꯔꯨꯞꯇ ꯅꯣꯏ ꯇꯦꯛꯁ ꯇꯧꯔꯛꯄꯗꯨꯗ ꯑꯩꯁꯨ ꯌꯥꯎ ꯒꯦꯅ ꯇꯧꯔꯝꯕ ꯑꯩꯁꯨ ꯅꯍꯥꯟꯗꯒꯤ ꯑꯗꯨꯝ ꯃꯤ ꯑꯃꯗꯨꯗꯤ ꯑꯗꯨꯝ ꯒ꯭ꯔꯨꯞꯇꯒꯤ ꯉꯥꯡꯅꯒꯦꯅ ꯇꯧꯗꯤ ꯇꯧꯔꯝꯕꯅꯦ ꯑꯗꯨꯕꯨ ꯌꯥꯝ ꯆꯤꯜꯂꯕ ꯑ
ꯆꯤꯟꯕꯅꯦ ꯆꯤꯟꯕꯅꯦ ꯊꯕꯛ ꯍꯥꯏꯕꯁꯤꯗꯤ ꯆꯤꯟꯁꯨ ꯆꯤꯟꯒꯗꯕꯅꯤ ꯍꯣꯏ ꯃꯥꯅꯦ ꯫ ꯍꯣꯏꯅ ꯑꯩꯈꯣꯏꯒꯤ ꯈꯨꯁꯤ ꯇꯧꯕ ꯌꯥꯗꯕꯗꯣ ꯫
ꯑꯗꯨꯅꯦ꯫
ꯎꯝ꯫ ꯒ꯭ꯌꯥꯟ ꯇꯥꯅ ꯂꯩꯌꯨ ꯍꯦ ꯍꯦ ꯫
ꯎꯝ ꯍꯣꯏ ꯆꯦ ꯆꯦ ꯍꯥꯏꯕ ꯇꯔꯦ ꯑꯥꯍꯦ ꯍꯦ꯫ ꯍꯧꯖꯤꯛꯀꯤꯗꯤꯀꯣ ꯏꯆꯦ ꯀꯧꯔꯒꯦ ꯫ ꯅꯨꯄꯤꯗꯤ ꯅꯨꯄꯤꯗꯤꯀꯣ ꯑꯍꯟ ꯑꯣꯏꯅꯤꯡꯕꯅꯤꯅ
ꯀꯅꯥꯅ ꯍꯥꯏꯕꯔꯣ ꯑꯣꯏꯔꯝꯕꯒꯤꯁꯨ ꯑꯣꯏꯔꯝꯒꯅꯤ ꯀꯩꯅꯣ ꯫
ꯑꯥ
ꯑꯩꯗꯤ ꯑꯍꯟ ꯑꯣꯏꯅꯤꯡꯗꯦ ꯍꯦ ꯑꯉꯥꯡ ꯑꯣꯏꯅꯤꯡ ꯑꯣ꯫
ꯍꯣꯏ ꯑꯩꯈꯣꯏ ꯃꯔꯨꯞꯇꯤ ꯃꯥ ꯂꯩꯌꯦ ꯑꯍꯟ ꯌꯥꯝ ꯑꯣꯏꯅꯤꯡꯕ꯫ ꯑꯗꯨꯒꯤꯅꯤꯗ ꯑꯗꯨꯝ ꯍꯣꯏ - ꯍꯣꯏ ꯑꯥ ꯍꯥꯏꯗꯤ ꯂꯩꯗꯅ ꯃꯣꯏꯗꯤ
ꯂꯩꯁꯥꯕꯤꯁꯤꯡꯅ ꯈꯔ ꯍꯦꯟꯅ ꯃꯦꯆꯣꯔ ꯑꯣꯏꯅ ꯎꯕꯅꯦꯕ ꯅꯨꯄꯥ
ꯑꯣ ꯑꯗꯨ ꯍꯥꯏꯒꯦ ꯇꯧꯕꯅꯦ ꯑꯩꯁꯨ ꯃꯣꯏꯗꯤ ꯃꯦꯆꯔꯅꯤꯅ ꯃꯦꯠꯆꯔ ꯑꯣꯏꯕꯗꯣ ꯌꯥꯝ ꯉꯜꯂꯦꯕ꯫
ꯎꯝ ꯑꯗꯨꯒꯤꯅꯤ ꯃꯥꯅꯦ - ꯃꯥꯅꯦ꯫ ꯅꯨꯄꯥꯁꯤꯡꯗꯤ ꯑꯦꯚꯔꯒ꯭ꯔꯤꯟ ꯑꯣꯏꯌꯦꯅꯥ ꯅꯨꯄꯤꯁꯤꯡꯗꯤ
ꯑꯟꯏꯟꯇꯦꯜꯂꯤꯖꯦꯕꯜ ꯅꯨꯄꯤꯁꯤꯡꯗꯤ ꯐꯪꯗ꯭ꯔꯦ
ꯍꯣꯡꯊꯣꯛ ꯍꯣꯡꯖꯤꯟ
ꯎꯝ
ꯁꯤ ꯇꯜꯂ‌ꯦ
ꯌꯦꯟ ꯃꯌꯥꯝꯁꯦ ꯍꯥꯠꯇꯣꯛꯑꯒ ꯆꯥꯈ꯭ꯔꯁꯤꯔ ꯈꯪꯗ꯭ꯔꯦ
ꯌꯦꯟ ꯍꯥꯏꯕ
ꯌꯦꯟ ꯍꯣꯏ ꯆꯤꯡꯒꯤ ꯌꯦꯟ
ꯆꯤꯡꯒꯤ ꯌꯦꯟ ꯍꯥꯏꯕꯗꯤ ꯃꯣꯏ ꯋꯥꯈꯜ ꯑ
ꯅꯠꯇꯦ ꯅꯠꯇꯦ ꯅꯠꯇꯦ ꯑꯗꯨ ꯅꯠꯇꯦ ꯌꯣꯄꯒꯤꯗꯨ ꯎꯝꯍꯝ ꯌꯨꯝꯗ ꯂꯩꯕꯗꯨ ꯑꯁꯤ ꯃꯄꯥꯟꯗ ꯌꯥꯝ ꯆꯠꯂꯒ ꯂꯩꯕ
ꯑꯩꯅ ꯈꯨꯟꯒꯤꯗꯤ
ꯍꯤ ꯑꯗꯨꯒ ꯍꯥꯠꯇꯣꯛꯑꯗꯤ ꯀꯅꯥꯅ ꯍꯥꯠꯇꯣꯛꯄ
ꯑꯍꯤꯍꯤ ꯑꯍꯝꯍꯝ ꯅꯣꯏ ꯉꯁꯥꯏ ꯕꯣꯂꯦꯟ ꯇꯦꯠ ꯇꯧꯕꯁꯤꯡꯗꯣ ꯂꯦꯞꯈꯠꯂꯣ ꯍꯥꯏꯔꯗꯤ
ꯑꯍꯍꯍ
ꯑꯟꯑꯣꯗꯤꯕꯜ
ꯑꯟꯑꯣꯗꯤꯕꯜ
ꯎꯝ
ꯑꯁ ꯈꯨꯟꯗꯁꯨ ꯍꯧꯖꯤꯛ ꯕꯥꯏꯕꯜ ꯀꯦꯝ ꯑꯉꯥꯡꯁꯤꯡꯒꯤ ꯆꯤꯜꯗ꯭ꯔꯦꯟ ꯀꯦꯝ ꯂꯩꯒꯦ ꯍꯥꯏꯅ ꯉꯁꯤ ꯑꯣꯖꯥꯁꯤꯡ ꯂꯥꯛꯄ ꯍꯧꯔꯦꯌꯦ
ꯑꯣ ꯑꯁ ꯅꯨꯡꯉꯥꯏꯕꯅꯤꯅꯦ ꯑꯗꯨꯒꯤ ꯃꯇꯝꯗꯣ
ꯑ ꯍꯧꯖꯤꯛ ꯁꯝꯃꯔ ꯕ꯭ꯔꯦꯛ ꯑꯣꯏꯕꯅꯤꯅ ꯑꯉꯥꯡꯁꯤꯡ ꯂꯣꯏ ꯂꯩꯔꯤꯉꯩꯗ ꯑꯗꯨꯕꯨ ꯅꯣꯡ ꯇꯥꯕꯅꯤꯅ ꯈꯔꯗꯤ ꯅꯨꯡꯉꯥꯏꯕꯗꯤ ꯋꯥꯠꯅꯤ
ꯎꯝ ꯑꯩꯈꯣꯏꯒꯤꯗꯤ ꯁꯝꯃꯔ ꯀꯦꯝ ꯁꯝꯃꯔ ꯀꯦꯝꯞ ꯚꯥ ꯂꯣꯏ ꯑꯣꯔꯦꯟꯇꯦꯁꯟ ꯂꯣꯏꯔꯒ ꯍꯧꯖꯤꯛ ꯌꯥꯗ꯭ꯔꯦ ꯇꯧ ꯇꯧꯗ꯭ꯔꯤ
ꯑꯩꯈꯣꯏꯗꯤ ꯑꯁꯦꯡꯕꯗꯤ ꯑ‌ꯣ ꯑꯁꯦꯡꯕꯗꯤ ꯗꯤꯁꯦꯝꯕꯔꯗ ꯇꯧꯅꯕ ꯁꯤ ꯆꯤꯜꯗ꯭ꯔꯦꯟ ꯀꯦꯝꯁꯦ ꯕꯤ ꯕꯤ ꯑꯦꯁ ꯅꯠꯇꯕꯤꯗ ꯑꯗꯨ ꯕꯤꯕꯤ ꯑꯦꯁ ꯁ ꯇꯧꯗ꯭ꯔꯦ ꯑꯉꯥꯡꯁꯤꯡꯗꯣ ꯌꯥꯝꯗꯕ ꯑꯩꯈꯣꯏꯒꯤ ꯈꯨꯟꯗꯣ ꯑꯉꯥꯡꯁꯨ ꯌꯥꯝꯗꯕ ꯑꯗꯨꯒꯤ ꯃꯤ ꯑꯇꯣꯞꯄꯒꯨꯝꯅ ꯌꯥꯝꯅ ꯀꯩꯅꯣ ꯇꯧꯗꯕ ꯑꯗꯨꯒꯤ ꯌꯥꯝꯅ ꯆꯥꯎꯕ ꯅꯠꯇꯕꯅꯤꯅ ꯑꯗꯨꯒꯤ ꯆ ꯑꯦ ꯍꯞ ꯍꯞꯇꯥ ꯑꯃꯁꯨ ꯁꯨꯗ꯭ꯔꯦ ꯇꯨ ꯊ꯭ꯔꯤ ꯗꯦꯖ ꯈꯛꯇꯪ ꯑꯣꯏꯔꯅꯤ꯫
ꯀꯔꯤꯕꯣ?
ꯃꯣꯏꯒꯤ ꯀꯦꯝꯗꯣ ꯍꯥꯏꯕ꯫
ꯑꯥ - ꯑꯥ -ꯑꯥ꯫ ꯈꯨꯜꯁꯨ ꯈꯨꯜꯁꯨ ꯆꯥꯎꯗꯦ ꯍꯥꯏꯕꯗꯤ ꯄꯥꯔꯠꯇꯤ ꯈꯥꯏꯗꯣꯛꯑꯦ꯫ ꯄꯥꯔꯠꯂꯣꯏ ꯄꯨꯟꯁꯤꯟꯅꯔꯗꯤ ꯌꯥꯝ ꯆꯥꯎꯋꯦ ꯑꯗꯨꯕꯨ ꯄꯥꯔꯠ ꯋꯥꯟ ꯇꯨ ꯊ꯭ꯔꯤ ꯐꯣꯔ ꯐꯥꯏꯚ ꯐꯥꯎꯕ ꯂꯩꯌꯦꯕ ꯍꯧꯖꯤꯛ꯫
ꯆꯞ ꯃꯥꯟꯅꯩ ꯑꯩꯈꯣꯏꯁꯨ ꯐꯥꯏ ꯐꯥꯎ ꯂꯩꯌꯦ꯫
ꯑꯣ꯫
ꯄꯨꯜꯂꯗꯤ ꯌꯥꯝ ꯆꯥꯎꯔꯅꯤ ꯑꯩꯈꯣꯏꯒꯤꯁꯨ꯫
ꯎꯝ ꯍꯣꯏ ꯑꯩꯈꯣꯏ ꯄꯥꯔꯠ - ꯄꯥꯔꯠ ꯈꯥꯏꯗꯣꯛꯄꯅꯤꯅ
ꯎꯝ꯫
ꯄꯥꯔꯠ - ꯄꯥꯔꯠ ꯈꯥꯏꯗꯣꯛꯄꯅꯤꯅ ꯄꯤꯛꯈ꯭ꯔꯦ ꯑꯗꯨꯒ ꯑꯗꯨꯝ ꯌꯨꯅꯥꯏꯇꯦꯠ ꯑꯣꯏꯅ ꯇꯧꯔꯗꯤ ꯑꯃꯨꯛꯀ ꯌꯥꯝ ꯅꯨꯡꯉꯥꯏ꯫ ꯃꯤ ꯌꯥꯝꯃꯦꯕ ꯫
ꯑꯣ꯫ ꯍꯧꯖꯤꯛꯅ ꯑꯃꯨꯛ ꯉꯥꯅꯨ ꯆꯦꯟꯊꯣꯛꯑꯦ꯫ ꯉꯥꯅꯨ ꯑꯃꯨꯛ ꯆꯦꯜꯂꯛꯏ꯫
ꯉꯥꯅꯨ ꯗ ꯑꯥꯃꯨꯛꯀ ꯑꯦꯇꯦꯛ ꯇꯧꯔꯥꯅꯤ ꯀꯣ ꯫
ꯑꯦꯇꯦꯛ ꯇꯧꯕ ꯌꯥꯝ ꯂꯥꯏꯒꯅꯤꯗ ꯌꯦꯟꯗꯤ ꯈꯔ ꯄꯤꯛꯄꯅꯤꯅ ꯌꯥꯝ ꯊꯨꯅ ꯆꯦꯟꯈꯤꯅꯤ ꯉꯥꯅꯨꯗꯤ ꯑꯩꯈꯣꯏꯅ ꯆꯦꯂꯒ ꯐꯥꯕ ꯐꯪꯉꯅꯤ ꯑꯍꯥ ꯍꯥ ꯫
ꯃꯣꯏꯗꯤ ꯀꯟꯅ ꯆꯦꯟꯕꯁꯨ ꯉꯝ ꯃꯣꯏꯅ꯫
ꯎꯝ ꯑꯗꯨꯒꯤ ꯌꯥꯝ ꯂꯥꯏꯅ
ꯑꯗꯨ ꯏꯁ! ꯉꯥꯅꯨ ꯍꯣꯏ ꯉꯥꯅꯨꯒꯤ ꯇꯥꯕ꯭ꯔꯣ?
ꯇꯥꯏ - ꯇꯥꯏ꯫
ꯍꯜꯂꯥꯎ ꯉꯥꯅꯨꯗꯤ ꯁꯤꯕ ꯑꯃꯨꯛꯀ ꯇꯥꯏꯌꯦ ꯇꯥꯏꯌꯦ
ꯑꯝꯍꯝꯝ
ꯑꯟꯑꯣꯗꯤꯕꯜ ꯀꯦꯂꯤꯌꯥꯔ ꯑꯣꯏꯗꯕ꯭ꯔ ꯈꯪꯗ꯭ꯔꯦ
ꯑꯃꯨꯛ ꯍꯥꯏꯔꯛꯑꯣ ꯅꯪ ꯍꯥꯏꯒꯦ ꯇꯧꯕꯗꯣ
ꯑꯗꯨ ꯇꯞꯂꯁꯨꯀꯣ ꯉꯥꯅꯨꯗꯣ ꯁꯤ ꯀꯤꯕꯗꯤ ꯌꯥꯝ
ꯍꯣꯏ ꯍꯣꯏ ꯍꯣꯏ ꯃꯥꯅꯦ ꯃꯥꯅꯦ ꯃꯥꯅꯦ ꯎꯝ ꯉꯥꯅꯨꯁꯦ
ꯑꯟꯑꯣꯗꯤꯕꯜ
ꯑꯁꯦꯡꯕꯒꯤ ꯅꯍꯥꯟꯁꯨ ꯑꯩꯈꯣ ꯑꯩꯈꯣꯏꯒꯤ ꯑꯩꯈꯣꯏ ꯆꯥꯅꯤꯡꯉꯥꯏ ꯑꯩꯈꯣꯏ ꯄꯔ ꯇꯤ ꯍꯥꯏꯕꯗꯤ ꯑꯩꯈꯣꯏ ꯒꯦꯡ ꯑꯃ ꯄꯥꯔꯇꯤ ꯇꯧꯒꯦ ꯇꯧꯔꯒꯅꯦ ꯍꯥꯠ ꯍꯥꯠꯇꯣꯛꯄꯗꯣ ꯑꯁ ꯃꯇꯝ ꯌꯥꯝ ꯀꯨꯏꯅ ꯆꯪꯒ꯭ꯔꯕ ꯑꯟꯑꯣꯗꯤꯕꯜ ꯑꯁꯦꯡꯕꯗꯤ ꯀꯔꯤ ꯊꯥꯡꯅꯔꯥ ꯀꯔꯤꯅꯣ ꯑꯃꯅ ꯑꯗꯨꯝ ꯊꯤꯟꯂꯒ ꯇꯧꯕꯅꯦꯕ ꯑꯩꯈꯣꯏꯗꯤ ꯑꯗꯨ ꯍꯩꯇꯕ ꯀꯤꯕꯗꯣ ꯑꯗꯨꯒꯤ ꯑꯗꯨꯒꯤ ꯉꯥꯅꯨ ꯒꯤ ꯃꯊꯛꯇ ꯐꯝꯕꯅꯦ ꯑꯩꯈꯣꯏꯗꯣ ꯈꯪꯕ꯭ꯔꯥ ꯑꯍꯍꯍ ꯋꯦꯠ ꯌꯥꯝ ꯋ ꯋꯦꯠ ꯑꯣꯏ ꯅꯦ ꯃꯣꯏꯒꯤ ꯀ꯭ꯔꯤ ꯍꯥꯏꯕ꯭ꯔꯥ ꯑꯁꯤ ꯑ ꯃꯊꯛꯀꯤꯗꯨꯗ ꯑꯗꯨ ꯐꯝꯃꯣ ꯍꯥꯏꯕꯅꯦꯕ ꯑꯗꯨꯒꯤ ꯑꯩꯒꯤ ꯋꯦꯠꯇꯤ ꯌꯥꯝꯗꯕ ꯑꯗꯨꯒꯤ ꯑꯩꯅ ꯐꯝꯕꯅꯦꯕ ꯑꯗꯨꯒ ꯁꯨꯡꯁꯤ ꯁꯤꯗ꯭ꯔꯕ ꯑꯗꯨꯒ ꯏꯃꯥꯅ ꯏꯃꯥꯒꯤ ꯋꯦꯠꯇꯤ ꯌꯥꯝ ꯕ ꯑꯗꯨꯒꯤ ꯏꯃꯥꯅ ꯅꯪꯒꯤ ꯋꯦꯠꯇꯨ ꯌꯥꯝꯗꯕꯒꯤ ꯅꯤꯅꯦ ꯍꯥꯏꯔꯒꯥ ꯑꯁ ꯅꯣꯛꯄꯗꯣ ꯏꯃꯥꯅ ꯍꯦꯛ ꯐꯝꯕꯗꯤ ꯃꯤꯅꯤꯠ ꯃꯉꯥꯐꯥꯎ ꯐꯥꯗꯕꯅꯦꯕ ꯑꯩꯒꯤꯗꯤ ꯃꯤꯅꯤꯠ ꯀꯌꯥ ꯐꯝꯕ꯭ꯔꯥ ꯈꯥꯎ ꯀꯥꯏꯗꯒꯤ ꯅꯨꯄꯥꯖꯤꯡ ꯑꯣꯏꯔꯗ ꯑꯟꯏꯟꯇꯦꯜꯂꯤꯖꯦꯕꯜ ꯃꯥꯒꯤ ꯃꯉꯛꯇ ꯑꯗꯨꯝ ꯊꯤꯜꯂꯒ ꯑꯟꯏꯟꯇꯦꯜꯂꯤꯖꯦꯕꯜ ꯏ ꯊꯣꯛꯄ ꯀꯤꯕꯗꯣ ꯑꯗꯨꯒꯤ ꯑꯗꯨꯗꯤ ꯐꯝꯃꯣ ꯍꯥꯏꯔꯒ ꯐꯝꯕꯅꯦꯕ ꯑꯁ ꯑꯗꯨꯒ ꯑꯗꯨꯒꯗꯤ ꯃꯇꯝ ꯌꯥꯝ ꯀꯨꯏꯅ ꯂꯧꯈ꯭ꯔꯕ꯫
ꯑꯩꯈꯣꯏꯗꯤ ꯉꯥꯅꯨ ꯍꯥꯠꯄꯗꯨ ꯑ ꯃꯀꯣꯛꯀꯤ ꯑꯗꯨꯝ ꯌꯣꯠꯄꯤ ꯊꯥꯔꯀꯣ
ꯑꯗꯨꯅꯦ ꯑꯗꯨ ꯃꯥꯏꯅ ꯑ ꯫ ꯑꯗꯨꯕꯨ ꯀꯗꯥꯏꯗꯒꯤ ꯑꯩꯈꯣꯏꯗꯤ ꯑꯗꯨ ꯉꯝꯗꯦꯅ ꯑꯩꯈꯣꯏꯗꯤ ꯫ ꯀꯤꯌꯦ ꯀꯤꯕ ꯃꯛ ꯇꯤ ꯅꯠꯇꯦ ꯑꯗꯨ ꯇꯟꯕ꯭ꯔꯥ ꯀꯔꯤꯔꯥ ꯈꯪꯗ꯭ꯔꯦ꯫
ꯍꯣꯏ- ꯍꯣꯏ ꯂꯩꯗ꯭ꯔꯦ꯫ ꯑꯩꯁꯨꯅꯦ ꯍꯥꯏꯕ ꯏ ꯑꯁ ꯁꯥꯒꯨꯝꯕ ꯍꯥꯠꯅꯤꯡꯉꯥꯏ ꯇꯧꯕ ꯃꯇꯝ ꯃꯣꯏ ꯃꯁꯥ ꯌꯦꯡꯕꯗ ꯌꯥꯝ ꯅꯨꯡꯁꯤꯕ ꯐꯥꯎꯕꯗꯣ ꯑꯗꯨꯒꯨꯝꯕ ꯐꯥꯎꯋꯦ ꯑꯩꯗꯤ꯫
ꯑꯗꯨꯕꯨꯣ ꯆꯥꯕꯗꯤ ꯌꯥꯝ ꯐꯖꯅ ꯆꯥꯕ ꯫
ꯆꯥꯕꯒꯤꯗꯤ ꯅꯣ ꯏꯁ
ꯑ ꯑꯗꯨꯅꯦ ꯍꯨꯏꯁꯤꯡ ꯍꯥꯥꯠꯄ ꯀꯥꯟꯗꯁꯨ ꯀꯔꯤꯅꯣ ꯀꯩꯅꯣꯗ ꯄꯥꯝꯕꯤꯗ ꯌꯥꯜꯂꯒ ꯊꯧꯕꯗꯣ ꯑꯁꯦꯡꯕꯒꯤ ꯇꯟꯗꯤ ꯇꯜꯂꯦ ꯑꯗꯨꯕꯨ ꯆꯥꯕꯗꯗꯤ ꯍꯥꯎ ꯆꯥꯕ ꯀꯥꯟꯗꯗꯤ ꯌꯥꯝꯅ ꯍꯥꯎꯕ꯫
ꯍꯥꯠꯄ ꯃꯇꯝꯗꯗꯤ ꯀꯥꯞꯀꯅꯤ ꯆꯥꯕꯗꯤ ꯅꯣꯛꯀꯅꯤ꯫
ꯑ ꯁꯤꯒꯤ ꯃꯤ ꯑ ꯁꯤꯒꯤ ꯃꯤꯗꯤ ꯕꯤꯔꯥ
ꯍꯨꯏ
ꯑꯩ ꯑꯩ ꯑꯃꯔꯛꯁꯨ ꯊꯣꯡꯗ꯭ꯔꯤ꯫
ꯑꯣ꯫
ꯆꯥꯕꯁꯨ ꯌꯥꯝ ꯆꯥꯗ꯭ꯔꯤꯗ ꯑꯩꯗꯤ ꯍꯩꯖꯨ ꯍꯩꯅꯗꯦ꯫ ꯍꯥꯏꯕ ꯍꯩꯅꯗꯦ ꯍꯥꯏꯕꯗꯤ ꯆꯥ ꯁꯨ ꯌꯥꯝ ꯆꯥꯅꯤꯡꯕ ꯐꯥꯎꯗꯕꯗꯣ ꯫
ꯑꯩꯗꯤ ꯍꯥꯎꯋꯦ ꯑꯗꯨꯕꯨ ꯄꯥꯛ ꯆꯥꯕ ꯐꯪꯗꯦ ꯍꯥꯏꯕꯗꯤ ꯍꯨꯏꯁꯤ ꯍꯨꯏꯗꯤ ꯆꯥꯎꯕꯅꯤꯅ ꯑꯩꯈꯣꯏꯅ ꯀꯦꯖꯤꯒꯤ ꯑꯣꯏꯅꯁꯨ ꯃꯣꯏ ꯌꯣꯟꯗꯕꯅꯤꯅ ꯑꯗꯨꯝ ꯎ ꯈꯨꯟꯒꯤ ꯄꯨꯂꯞ - ꯄꯨꯂꯞ ꯇꯧꯔꯒ ꯆꯥꯕꯅꯤ꯫ ꯅꯣꯡ ꯐꯥꯗꯣꯛ ꯆꯥꯕꯗ ꯌꯥꯝ ꯍꯥꯎꯋꯦ ꯑꯩꯈꯣꯏꯒꯤꯗꯤ꯫
ꯎꯝ ꯍꯥꯎꯕꯅꯦ ꯃꯣꯏ ꯆꯤꯟꯖꯥꯛꯁꯨ ꯑꯗꯨꯝ ꯑꯩꯈꯣꯏ ꯆꯥꯕꯗ ꯆꯥꯕꯒꯤꯗꯤꯀꯣ
ꯍꯥ ꯍꯥ
ꯑꯗꯨꯕꯨ ꯀꯩꯅꯣ ꯊꯤꯗꯨꯗꯤ ꯒꯤ
ꯑꯁ ꯅꯪ ꯑꯗꯨ ꯑꯗꯨꯒꯨꯝꯕꯗ ꯍꯥꯏꯔꯛꯀꯅꯨꯍꯦ ꯇꯜꯂꯤꯍꯦ ꯃꯤ ꯐꯖꯟ ꯌꯥꯝ ꯍꯥꯎꯋꯦ ꯍꯥꯏꯔꯤꯉꯩ ꯁꯤꯗ ꯀꯔꯤ ꯊꯤꯒ ꯄꯜꯂꯛꯀꯅꯨꯍꯦ
ꯑꯩ ꯇꯜꯂꯦ ꯑꯩ ꯇꯜꯂꯦ
ꯎꯝ